ꯄꯨꯔ ꯎꯝ ꯐꯔꯤ ꯃꯊꯦꯟ ꯆꯥꯔꯦ
ꯁꯂꯤꯔ ꯇꯔꯦ
ꯍꯥꯎꯕ꯭ꯔꯥꯅꯦ
ꯍ ꯃꯗꯅ ꯎ ꯄꯔꯂꯤꯇꯤ ꯣꯏ ꯍꯥꯎ ꯍ ꯁꯗ꯭ꯔꯣ
ꯑꯩꯈꯣꯏꯁꯨ ꯉꯔꯥꯡ ꯉꯥꯥꯁꯥꯏꯅ
ꯎ ꯑꯩꯈꯣꯏꯉꯣꯟꯁꯨ ꯈꯔ ꯇ꯭ꯔꯥꯟꯁꯐꯔ ꯇꯧꯔꯣꯗꯅ ꯑꯍꯥꯎꯕ ꯆꯥꯃꯤꯟꯅꯁꯤꯗꯅ
ꯃꯣꯏꯒꯤꯅ ꯍꯦꯟꯅ ꯍꯥꯎꯔꯒ ꯀꯩꯅꯣ
ꯉꯥ ꯁꯨ ꯃꯈꯜ ꯑꯃ ꯍꯥꯎꯋꯦ ꯁꯥꯁꯨ ꯃꯈꯜ ꯑꯃ ꯍꯥꯎꯅꯤ ꯇꯦꯁꯇꯤ ꯇꯣꯉꯥꯟ ꯇꯣꯉꯥꯟꯅꯤꯅꯦ ꯀꯩꯅꯣꯅꯦ ꯄꯥꯁꯇꯧꯅꯕ ꯌꯥꯏꯗꯥ
ꯌꯥꯗꯦ
ꯀꯔꯝ ꯇꯧꯋꯦ ꯅꯣꯏꯔꯣꯝꯗꯗꯤ ꯋꯦꯗꯔꯕꯣ
ꯑꯁ ꯅꯣꯡ ꯈꯤꯇꯪ ꯈꯤꯇꯪ ꯇꯥꯏ ꯂꯝꯕꯤ ꯆꯣꯠꯇꯕ ꯅꯣꯡꯅꯦ
ꯎꯝ ꯈꯣꯏꯔꯣꯝꯁꯨ ꯅꯣꯡꯁꯦ ꯊꯥꯔꯛꯄ ꯌꯥꯔꯗꯤ ꯐꯗꯧꯕ ꯈꯨꯔꯣꯝꯁꯨ ꯅꯣꯡ ꯆꯨ ꯌꯥꯗꯦꯅꯦ
ꯆꯤꯡꯃꯩꯔꯣꯝꯗ ꯁꯨꯇꯥ ꯇꯥꯗꯦ ꯍꯥꯏꯗ ꯑꯩꯈꯣꯏ ꯁꯤꯒꯤꯗꯁꯨ ꯍꯥꯏ
ꯎꯝ ꯁꯨꯛꯇꯥ ꯇꯥꯗꯦ ꯑꯗꯨꯅ ꯑꯩꯈꯣꯏ ꯂꯧꯁꯦ ꯎꯔꯣꯏꯗꯣꯔꯤꯌꯦ ꯑꯗꯨꯅ ꯈꯤꯇꯪ ꯅꯣꯏꯔꯣꯝꯗꯒꯤ ꯋꯥꯏꯕ ꯌꯥꯔꯣꯏꯗ꯭ꯔꯣ
ꯑꯩꯈꯣꯏꯁꯨ ꯇꯥꯗꯅ ꯂꯩꯔꯦ ꯂꯧ ꯐꯣꯠꯀꯦ ꯍꯥꯏꯕꯁꯨ ꯌꯥꯗ꯭ꯔꯦ ꯈꯔ ꯈꯔꯗꯤ ꯂꯩꯔꯦ ꯍꯧꯖꯤꯛꯇꯤ ꯈꯔ ꯈꯔꯗꯤ ꯌꯥꯔꯅꯤ ꯍꯌꯦꯡꯅ ꯆꯞ ꯆꯥꯅ ꯑꯩꯈꯣꯏ ꯕꯥꯒ ꯏꯕꯥꯅꯤ ꯆꯠꯂꯒ ꯐꯣꯠ ꯐꯣꯠꯄ ꯍꯧꯈ꯭ꯔꯅꯤ
ꯎꯝ ꯑꯩ ꯅꯣꯏꯒꯤ ꯂꯧ ꯎꯕꯁꯤ ꯈꯜꯂꯒꯁꯨ ꯗꯨꯃꯥꯏ ꯂꯣꯏꯅꯤꯡꯗ꯭ꯔꯕ ꯀꯨꯝꯁꯤꯁꯦ ꯎꯔꯣꯏꯗ꯭ꯔꯣ ꯎꯒꯦꯔꯥ ꯈꯪꯗ꯭ꯔꯦ
ꯅꯅꯥꯎ ꯅꯨꯄꯥꯗ ꯑꯩꯗꯤ ꯍꯥꯏꯕꯅꯦ ꯅꯣꯏ ꯅꯣꯏꯒꯤ ꯂꯧ ꯃꯅꯥꯛꯀꯤ ꯂꯧꯃꯤꯁꯤꯡꯗꯨ ꯃꯣꯏꯗꯤ ꯀꯪꯅ ꯀꯪꯅ ꯑꯗꯨꯃꯥꯏꯅ ꯍꯨꯟꯈ꯭ꯔꯦ ꯍꯥꯏꯅꯦ
ꯃꯤ ꯂꯣꯏꯅ ꯅꯠꯇꯦ ꯍꯥꯏꯗ ꯃꯤ ꯑꯃꯈꯛꯇꯪꯅꯦ ꯍꯥꯏꯗ
ꯅꯣꯏ ꯂꯧꯒꯤ ꯇꯥꯏꯅꯕ ꯃꯤꯁꯤꯡꯗꯨ ꯀꯪꯅ ꯍꯨꯟꯒ꯭ꯔꯗꯤ ꯅꯣꯏꯁꯨ ꯀꯪꯅ ꯍꯨꯜꯂꯨ ꯀꯩꯅꯣ
ꯑꯗꯣ ꯏꯅꯥꯎꯅꯨꯄꯥ ꯑꯍꯟꯗꯨꯅ ꯍꯞꯇꯥ ꯑꯁꯤ ꯍꯞꯇꯥꯃꯛꯇꯤ ꯌꯦꯡꯁꯦ ꯌꯥꯗ꯭ꯔꯒ ꯃꯊꯪ ꯍꯞꯇꯥꯗ ꯂꯩꯇꯕꯃꯛ ꯑꯣꯏꯔꯁꯨ ꯃꯊꯪ ꯍꯞꯇꯥꯗ ꯍꯟꯁꯦ ꯍꯥꯏꯕ ꯉꯁꯥꯏ ꯌꯥꯡꯒꯤ ꯃꯅꯥꯎ ꯅꯨꯄꯥꯁꯨ ꯂꯥꯛꯑꯦ ꯑꯌꯨꯛ ꯉꯟꯇꯥꯅ ꯂꯥꯛꯑꯒ ꯐꯧꯗꯣ ꯄꯤꯔꯣ ꯑꯩꯈꯣꯏꯁꯨ ꯑꯗꯨ ꯉꯔꯥꯡꯗꯒꯤ ꯈꯪꯕꯤꯕꯅꯦ ꯑꯗꯨꯕꯨ ꯂꯧꯕ ꯂꯥꯛꯇꯕ ꯁꯪꯗꯦ ꯍꯥꯏꯅ ꯉꯁꯤꯗꯤ ꯑꯌꯨꯛ ꯉꯟꯇꯥꯅ ꯂꯥꯛꯇꯅ ꯄꯨꯔ ꯆꯠꯈ꯭ꯔꯦ ꯑꯩꯈꯣꯏꯒꯤꯗꯤ ꯇꯞꯅ ꯊꯤꯜꯂꯛꯀꯦ ꯍꯥꯏꯅ ꯗꯨꯁꯨ ꯑꯧꯇꯣꯅ
ꯂꯧ ꯍꯨꯟꯕꯒꯤꯔꯣ
ꯎꯝ ꯑꯩꯈꯣꯏꯒꯤꯗꯨ ꯄꯥꯝꯃꯤ ꯍꯥꯏꯌꯦ ꯑꯩꯈꯣꯏꯅ ꯑꯃꯨꯛ ꯇꯣꯉꯥꯟ ꯇꯧꯕ
ꯅꯣꯏꯒꯤ ꯐꯧ ꯐꯠꯁꯨ ꯐꯠꯇꯕꯗꯨ
ꯍꯥꯎꯗꯤ ꯍꯥꯎꯋꯦꯅ
ꯑꯗꯨꯒꯤ
ꯑꯩꯈꯣꯏꯒꯤ ꯐꯧꯁꯤꯡ ꯅꯪ ꯎ
ꯎꯝ
ꯂꯪꯇ꯭ꯔꯤꯛ ꯂꯪꯉꯦ ꯁꯤ
ꯑꯗꯨꯅꯀꯣ ꯑꯣꯟꯅꯔꯁꯦ ꯍꯥꯏꯕꯅꯤ ꯀꯨꯝꯁꯤꯗꯤ ꯑꯩꯈꯣꯏꯁꯨ ꯑꯇꯣꯞꯄ ꯑꯣꯏꯅ ꯑꯣꯟꯈ꯭ꯔꯁꯤꯔꯥ ꯍꯥꯏꯅ ꯑꯗꯨꯝ ꯑꯣꯟꯈ꯭ꯔꯕ ꯆꯍꯤ ꯈꯨꯗꯤꯡꯒꯤ ꯎꯈ꯭ꯔꯕ ꯑꯃꯈꯛꯇ ꯎꯕꯁꯤꯁꯨ ꯅꯨꯡꯉꯥꯏꯇꯦꯗꯅ ꯎꯝ ꯍꯣꯡꯇꯣꯛꯂꯁꯦ ꯃꯊꯪ ꯆꯍꯤꯗ ꯑꯃꯨꯛꯀ ꯃꯣꯏꯉꯣꯟꯗ ꯑꯃꯨꯛꯀ ꯂꯧꯔꯁꯨ ꯌꯥꯏꯅ ꯁꯤꯟꯕ ꯑꯃꯨꯛ ꯌꯥꯏꯅ ꯃꯥꯡꯕ ꯅꯠꯇꯦꯅ ꯑꯗꯨꯗꯤ ꯑꯗꯨꯝ ꯍꯥꯎꯕꯅꯦ
ꯃꯣꯏꯒꯤ ꯐꯥꯎꯗꯣ ꯀꯔꯝꯕ ꯐꯧ
ꯃꯣꯏꯗꯤ ꯈꯣꯡꯕꯥꯜ ꯍꯥꯏꯕ꯭ꯔꯥ ꯀꯔꯤꯅꯣꯝꯃ ꯍꯥꯏꯅꯦ
ꯈꯉꯦ ꯈꯣꯡꯕꯥꯟ ꯐ꯭ꯂꯣ
ꯗꯨꯗꯤ ꯇꯝꯐꯥ ꯎꯗ꯭ꯔꯒꯤ ꯍꯥꯏꯕ꯭ꯔ ꯀꯨꯝꯁꯤꯗꯤ ꯇꯝꯐꯥꯒꯤ ꯀꯩꯅꯣ ꯑꯗꯨ ꯃꯥ ꯇꯧꯅ ꯍꯥꯏꯕꯗꯗꯤ ꯇꯝꯐꯥꯁꯨ ꯍꯥꯎꯕꯅꯤ ꯍꯥꯎꯇꯕꯃꯛꯇꯤ ꯅꯠꯇꯦꯍꯦ ꯅꯪꯁꯨ ꯉꯥꯜꯂꯦ ꯍꯥꯏꯌꯦ ꯑꯗꯨ
ꯅꯣꯒꯤ ꯂꯧꯗꯤ ꯅꯣꯏꯒꯤ ꯂꯧꯗꯤ ꯂꯝꯕꯤ ꯃꯅꯥꯛꯇ ꯑꯣꯏꯕꯅꯤꯅ ꯌꯥꯏꯗ ꯃꯃꯟꯗꯨꯁꯨ
ꯎꯝ
ꯑꯩꯈꯣꯏꯒꯤ ꯂꯧꯗꯤ ꯌꯥꯗꯦ ꯃꯇꯥꯏꯗ ꯑꯣꯏꯕꯅꯤꯅ ꯂꯝꯕꯤ ꯂꯩꯗꯝꯅꯤꯅ
ꯑꯗꯨꯗꯤ ꯅꯣꯏꯗꯤ ꯈꯔ ꯊꯦꯡꯅ ꯎꯔꯁꯨ ꯌꯥꯏꯌꯦꯕ ꯅꯣꯏꯗꯤ ꯂꯧꯗꯤ ꯌꯥꯝ ꯉꯟ ꯉꯟ ꯎꯕ
ꯅꯣꯡ ꯂꯩꯇ꯭ꯔ ꯁꯤꯗꯤ
ꯂꯣꯛꯄ ꯀꯥꯟꯗꯗꯤ ꯂꯥꯁꯇ ꯂꯣꯛꯄ
ꯂꯝꯕꯤ ꯂꯩꯈꯤꯕ ꯃ ꯑꯣꯏꯔꯗꯤ ꯊꯦꯡ ꯊꯦꯡꯅ ꯑꯗꯨꯃꯥꯏꯅ ꯍꯨꯟꯕ ꯌꯥꯏꯅ
ꯎꯝ ꯀꯣꯏꯔꯁꯤꯔꯥ ꯈꯪꯗꯦ ꯅꯣꯏꯗꯨꯁꯨ ꯈꯔ ꯀꯣꯏꯔꯛꯄ ꯌꯥꯕ꯭ꯔꯣ
ꯑꯁ ꯐꯔꯄ ꯌꯥꯗꯦ ꯌꯥꯗꯦ ꯅꯣꯏ ꯗꯥꯎ ꯊꯤꯕ ꯂꯥꯛꯄ ꯌꯥꯗꯦ
ꯑꯩ ꯈꯣꯢꯗꯤ ꯌꯥꯝ ꯐꯕꯅꯦꯍꯦ
ꯅꯣꯏ ꯔꯣꯝꯗ ꯅꯣꯡ ꯇꯥꯗ꯭ꯔꯤꯁꯤꯗꯤ
ꯅꯣꯡ ꯇꯥꯗ꯭ꯔꯁꯨ ꯑꯩꯈꯣꯏꯅꯤ ꯅꯥꯄꯥꯟꯗ ꯑꯗꯨꯔꯣꯝꯗ ꯅꯣꯡ ꯇꯥꯈꯤꯕꯁꯨ ꯌꯥꯏꯅꯦ ꯀꯩꯅꯣ
ꯍꯣꯏ ꯄꯥꯞ ꯌꯥꯝꯍꯟꯒ꯭ꯔꯦꯅ
ꯑꯣ ꯄꯥꯞ ꯌꯥꯝꯕꯗꯣ ꯄꯥꯞ ꯂꯩꯇꯕ ꯃꯐꯝꯗ ꯉꯥꯏꯍꯥꯛ ꯀꯣꯏꯔꯨꯕ ꯀꯥꯟꯗꯁꯨ ꯐꯥꯈꯤꯕꯁꯨ ꯑꯣꯏꯕ ꯌꯥꯏ ꯀꯩꯅꯣꯅꯦ
ꯃꯣꯏ ꯅꯣꯏ ꯅꯣꯏꯒꯤ ꯔꯤꯚꯔꯗ ꯑꯗꯨꯃꯥꯟ ꯆꯠꯂꯒ ꯁꯦꯡꯗꯣꯛꯈꯤꯕ ꯅꯣꯡꯃ
ꯑꯩꯈꯣꯏ ꯚꯔꯁꯨ ꯏꯁꯤꯡ ꯂꯩꯌꯎ ꯌꯥꯗꯅ ꯂꯩꯔꯦꯅꯦ ꯑꯗꯨꯅ ꯂꯩꯇꯕ ꯗꯤ ꯁꯤ ꯄꯤꯅ ꯀꯣꯜ ꯇꯧꯕ ꯉꯥꯏꯔꯦ ꯀꯅꯥꯕꯨ ꯀꯝꯄ꯭ꯂꯦꯟ ꯇꯧꯁꯤꯔꯥ ꯈꯪꯗ꯭ꯔꯦ ꯇꯨꯇꯤꯁꯨ ꯇꯥꯗꯦ ꯏꯁꯤꯡꯁꯨ ꯂꯩꯇꯦ ꯏꯁꯤꯡꯁꯨ ꯂꯩꯕꯅ ꯑꯩꯈꯣꯏꯗꯤ ꯑꯗꯨꯝ ꯂꯩ ꯍꯧꯖꯤꯛ ꯐꯥꯎꯕ ꯏꯁꯤꯡ ꯂꯩꯔꯤ
ꯑꯗꯨ ꯑꯩꯈꯣꯏꯒꯤꯗꯃꯛꯇ ꯈꯔ ꯏꯁꯤꯡ ꯅꯥꯛꯅꯉꯥꯏꯒꯤ ꯈꯤꯇꯪꯗꯤ ꯋꯥꯈꯜ ꯇꯧꯕꯤꯌꯨꯅ ꯑꯩꯈꯣꯏꯅ
ꯍꯧꯖꯤꯛ ꯖꯨꯟ ꯖꯨꯂꯥꯏ ꯆꯤꯡꯕ ꯁꯤꯐꯥꯎꯗ ꯇꯣꯇꯤ ꯇꯥꯗ꯭ꯔꯗꯤ ꯂꯣꯏꯔꯦ
ꯎꯝ ꯑꯗꯨꯅꯦ ꯑꯩꯈꯣꯏꯒꯤ ꯑꯃꯥꯏꯅ ꯀꯨꯝꯁꯤꯁꯤꯅ ꯈꯔ ꯅꯣꯡꯁꯦ ꯏꯁꯤꯡ ꯇꯥꯡꯕ ꯀꯨꯝꯁꯤꯁꯦ ꯑꯣꯏꯕꯖꯥꯠꯂꯥ ꯅꯣꯡꯗꯤ ꯇꯥꯗꯕ꯭ꯔꯥ ꯍꯥꯏꯁꯨ ꯑꯃꯨꯛ ꯇꯥꯕ ꯏꯁꯤꯡ ꯂꯩꯕꯒꯤ ꯇꯥꯕꯁꯨ ꯅꯠꯇꯕ
ꯅꯪꯅ ꯍꯦꯟꯅ ꯒ꯭ꯌꯥꯟ ꯇꯥꯗ꯭ꯔꯦꯅꯦ ꯀꯃꯥꯏꯅ ꯇꯧꯁꯤꯔ ꯑꯗꯨꯒꯤ ꯅꯣꯏꯒꯤ ꯂꯣꯛꯇꯥꯛꯀꯤ ꯏꯁꯤꯡ ꯑꯣꯏꯅ ꯗꯝꯃꯥ ꯆꯥꯎꯅ ꯂꯩꯕꯗꯨꯕꯨ ꯈꯤꯇꯪ ꯗꯤ ꯇ꯭ꯔꯥꯟꯁꯐꯔ ꯇꯧꯔꯛꯄ ꯌꯥꯏꯅꯤ ꯅꯣꯏꯁꯨ ꯀꯩꯅꯣꯅꯤ ꯃꯤ ꯅꯨꯡꯁꯤ ꯈꯪꯃꯟꯗ꯭ꯔꯦꯍꯦ ꯅꯣꯏꯁꯤꯁꯨ
ꯈꯣꯏ ꯐꯥꯎ ꯐꯪꯗꯦꯗ ꯂꯣꯛꯇꯥꯛꯀꯤꯗꯤ
ꯊꯥꯕꯤꯗꯕ꯭ꯔꯣ ꯗꯥꯝꯒ ꯂꯩꯕ꯭ꯔꯣ
ꯂꯩꯌꯦ ꯃꯤꯇꯩꯩꯁꯤꯡꯗꯤ ꯐꯪꯉꯕꯅꯦ
ꯎꯝ ꯑꯗꯨꯕꯨ ꯀꯔꯤꯒꯤ ꯄꯨꯂꯞ ꯄꯤꯗꯕ ꯅꯣꯏ ꯄꯪꯂꯥꯞ ꯂꯥꯞꯄꯁꯨ ꯅꯠꯇꯦ
ꯑꯩꯈꯣꯏꯗꯤ ꯆꯤꯡꯒꯤꯇꯪ ꯀꯥꯕ ꯕꯅꯤꯅ ꯀꯣ ꯌꯥꯗꯦ
ꯎꯝ
ꯏꯔꯤꯒꯦꯁꯟ ꯄ꯭ꯔꯣꯖꯦꯛ ꯍꯥꯏꯅ ꯃꯣꯏ ꯗꯥꯝ ꯃꯛꯇꯤ ꯅꯠꯇꯦ ꯀꯦꯟꯅꯜ ꯀꯔꯤ ꯀꯔꯥꯒ ꯃꯆꯥ ꯃꯆꯥ ꯑꯗꯨꯃꯥꯏꯅ ꯁꯦꯝꯕꯤꯑꯕ
ꯎꯝ
ꯐꯪꯁꯟ ꯇꯧꯗꯕ
ꯍꯝ ꯑꯗꯨ ꯅꯣꯏꯅꯁꯨ ꯈꯔ ꯀꯝꯄ꯭ꯂꯦꯟ ꯇꯧꯔꯛꯂꯗꯤ ꯇꯧꯔꯝꯕꯁꯨ ꯌꯥꯏꯅ
ꯈꯣꯏꯔꯣꯝꯒꯤ ꯂꯧꯁꯤꯡꯗꯤ ꯐꯪꯗꯦꯕ
ꯐꯪꯍꯜꯂꯣ ꯍꯥꯏꯅ ꯅꯤꯕ ꯌꯥꯗ꯭ꯔꯣ ꯍꯥꯏꯕ
ꯖꯒꯥ ꯑꯗꯨꯅ ꯌꯥꯗꯕ
ꯑꯣ
ꯑꯩꯈꯣꯏꯒꯤ ꯂꯣꯀꯦꯁꯟꯗꯣ ꯑꯗꯨꯃꯥꯏꯅ ꯇꯧꯕ ꯑꯩꯈꯣꯏꯒꯤ ꯂꯧꯒꯤ ꯃꯌꯥꯏꯗ ꯇꯨꯔꯦꯟ ꯑꯆꯧꯕ ꯑꯗꯨꯃꯥꯏꯅ ꯂꯩꯌꯦꯕ
ꯎꯝ
ꯃꯗꯨ ꯂꯩꯒ ꯉ ꯉꯄꯒꯤ ꯑꯩꯈꯣꯏꯁꯨ ꯂꯧ ꯎ ꯉꯕꯅꯦꯅ ꯗ ꯂꯩꯗꯨ꯭ꯔꯗꯤ ꯀꯃꯥꯏꯅ ꯂꯧ ꯎꯕꯅꯦ
ꯂꯧ ꯎꯕꯁꯤꯁꯨ ꯀꯅꯥꯁꯨ ꯔꯥ ꯋꯥꯔꯤꯔꯞ ꯐꯔꯤꯔꯞ ꯈꯪꯗ꯭ꯔꯦꯅꯦ
ꯃꯊꯪ ꯆꯍꯤꯗꯗꯤ ꯑꯗꯨꯃꯥꯏꯅ ꯄ꯭ꯂꯥꯟ ꯇꯧꯔꯣ ꯅꯣꯏ ꯒꯨꯍꯥ ꯑꯃ ꯇꯧꯈ꯭ꯔꯣ
ꯨ ꯍꯥꯇꯣ ꯔꯛꯔꯤ ꯇꯧꯗ ꯂꯧ ꯃꯒ ꯉꯏ ꯃꯥ ꯍꯣꯏ
ꯅꯣꯡꯃ ꯑꯗꯨꯃꯥꯏꯅ ꯉꯥꯏ ꯈꯔ ꯈ ꯂꯩꯈ꯭ꯔꯗꯤ ꯑꯦ ꯅꯣꯏ ꯀꯔꯝꯍꯥꯏꯅ ꯇꯧꯅꯤ
ꯎꯝ
ꯈꯔꯗꯤ ꯃꯥꯡꯉꯕꯗꯤ ꯇꯥꯉꯕꯅꯤꯅꯦ ꯅꯣꯏ ꯇꯣꯡꯒꯦ ꯍꯥꯏꯔꯗꯤ
ꯎꯝ
ꯐꯩꯗꯣꯡ ꯑꯃꯥꯒꯨꯝꯕꯗꯤ
ꯎꯝ
ꯐꯩꯗꯣꯝ ꯍꯥꯏꯔꯦ ꯑꯗꯨꯕꯨ ꯌꯥꯝꯅ ꯆꯥꯎꯅ ꯑꯗꯨꯃꯥꯏꯅ ꯆꯪꯔꯅꯤꯅ ꯃꯆꯥ ꯑꯗꯨꯃꯥꯏꯅ ꯆꯪꯒꯅꯤꯅ
ꯎꯝ
ꯃꯤꯁꯇ꯭ꯔꯤꯁꯤꯡꯁꯨ ꯑꯩꯒꯤ ꯀꯣꯟꯇꯦꯛ ꯂꯩꯌꯦ ꯃꯣꯏ ꯁꯤ ꯑꯃ ꯍꯥꯏꯕꯀꯣ
ꯎꯝ
ꯃꯤꯁꯇ꯭ꯔꯤꯒꯤ ꯆꯥꯔꯖ ꯑꯦꯠꯇꯤ ꯅꯥꯏꯟꯇꯤ ꯊꯥꯎꯖꯟꯒꯨꯝꯕ ꯆꯪꯒꯅꯦꯕ ꯑꯗꯨꯒ ꯄꯣꯠꯆꯩ ꯂꯩꯕ ꯀꯔꯤ ꯀꯔꯥ ꯂꯥ ꯑꯃꯒ ꯃꯈꯥꯏꯒ ꯃ ꯉ ꯑꯗꯨꯃꯥꯏꯅ ꯆꯪꯒꯅꯤ
ꯎꯝ ꯐꯅ ꯌꯥꯝ ꯆꯪꯉꯤꯅ ꯑꯗꯨꯗꯤ
ꯑꯅꯤ ꯃꯈꯥꯏꯒ ꯑꯃ ꯑꯗꯨꯃꯥꯏꯅ ꯆꯪꯒꯅꯤ
ꯎ ꯑꯗꯨ ꯑꯣꯏꯔꯗꯤ ꯗꯤ ꯁꯤ ꯄꯤꯅ ꯀꯣꯊꯣꯛꯔꯒ ꯑꯗꯨꯝ ꯂꯩꯕꯅ ꯌꯥꯔꯤ
ꯗꯤ ꯁꯤ ꯕꯤꯅ ꯀꯣꯠꯄꯗꯤ ꯗꯦꯟꯖꯔꯅ ꯈꯔ ꯑꯣꯏꯕ꯭ꯔꯣ ꯒꯨꯍꯥꯗ ꯗꯦꯟꯖꯔ ꯑꯣꯏꯗ꯭ꯔꯦꯅ
ꯈꯨꯗꯂꯅꯤꯕꯤ ꯂ ꯒꯨꯍꯥꯗꯤ ꯃꯤꯅ ꯇꯧꯅꯗꯕꯅꯤꯅ ꯃꯤꯅ ꯏꯁꯤꯡ ꯍꯨꯔꯥꯟꯅꯒꯅꯤꯅꯦ ꯗ꯭ꯔꯣꯝꯒꯤ ꯃꯤꯁꯤꯡꯁꯦꯨꯔꯥꯟꯕ ꯀꯜꯂꯤꯅꯦ ꯌꯨꯝꯒꯤ ꯌꯨꯝꯒꯤ ꯏꯁꯥꯡ ꯁꯥꯕ ꯍꯧꯕ ꯃꯤ ꯊꯨꯒꯥꯏ ꯊꯨꯒꯥꯏꯔꯒ ꯄꯣꯠ ꯆꯩꯒ ꯂꯣꯏꯅ ꯃꯣꯏꯅ ꯂꯧ ꯂꯧꯔꯒ ꯃꯥꯡꯍꯟꯂ ꯀꯅꯥꯁꯨ ꯌꯦꯨꯝꯁꯤ ꯁꯪꯁꯥꯟꯅꯒꯦ ꯑꯗꯨ ꯑꯣꯏꯔ
ꯃꯊꯛꯇꯀꯣ ꯋꯦꯜꯗꯤꯡꯅ ꯑꯗꯨꯃꯥꯏꯅ ꯇꯧꯕꯤꯒꯅꯤ ꯌꯣꯠꯅ ꯌꯣꯟꯅꯨꯡꯣ ꯑꯗꯨꯃꯥꯏꯅꯛ ꯀꯣꯏꯁꯟꯈ꯭ꯔꯒꯀꯣ ꯆꯕꯤ ꯂꯣꯟꯕ꯭ꯔꯥ ꯀ꯭ꯔꯤ ꯂꯣꯟꯕ꯭ꯔꯥ ꯑꯗꯨꯃꯥꯏꯅ ꯇꯕ ꯌꯥꯏꯌꯦ
ꯎꯝ ꯊꯛꯈꯥꯏꯒꯅꯤꯅꯦ ꯑꯗꯨꯃꯥꯏꯅ ꯋꯥꯏꯒꯅꯤ ꯁꯤꯡꯕ ꯌꯥꯗꯦꯅꯦ ꯍꯥꯏꯅꯕ ꯁꯛꯅꯕ ꯌꯥꯗꯦꯅꯤꯉꯣꯏꯁꯦ ꯑꯦꯝ
ꯂꯧꯒꯤ ꯃꯇꯥꯏꯗ ꯅꯣꯏ ꯑꯣꯅ ꯈꯨꯝꯃꯤꯟꯅꯕ ꯈꯣꯠꯏꯒꯤ ꯂꯧꯗꯣ ꯑꯗꯨꯃꯥꯏꯅ ꯍꯥꯏꯅꯗ꯭ꯔꯥ ꯇꯪꯈꯥꯏ ꯇꯪꯈꯥꯏ ꯄꯩꯥꯗꯣ ꯑꯗꯨꯝ ꯑꯗꯨꯃꯥꯏꯅ ꯄꯨꯊꯣꯛꯁꯦ ꯑꯩꯒꯤ ꯂꯧꯗꯨ ꯑꯗꯨꯃꯥꯏꯅ ꯁꯦꯝꯈ꯭ꯔꯁꯦ ꯅꯣꯏꯗ ꯇꯪꯈꯥꯏꯕꯗ ꯊꯣꯛꯣꯛꯑꯣ ꯑꯩꯁꯨꯇꯪ ꯍꯥꯏꯕ ꯊꯣꯛꯀꯦ ꯚꯥꯏꯅ ꯍꯥꯏꯌꯣ ꯃꯣꯏꯅ ꯌꯥꯗ꯭ꯔꯗꯤ ꯍꯣꯏꯅꯦ ꯃꯣꯏꯅ ꯌꯥꯗ꯭ꯔꯗꯤ ꯃꯣꯏꯒꯤ ꯄꯤꯔꯨꯔꯔꯅꯣꯕ ꯑꯩꯅ ꯍꯥꯏꯔꯤꯕ ꯏꯁꯇꯥꯏꯜꯗꯣ ꯑ ꯂꯣꯟꯖꯟꯈ꯭ꯔꯒ ꯑꯗꯨꯃꯥꯏꯅ ꯊꯝꯗꯣꯏꯗ
ꯎ ꯈꯪꯗ ꯅꯅꯔꯦꯗ ꯋꯥꯉꯅꯅꯤ
ꯑꯗꯣ ꯅꯣꯏꯅ ꯑꯗꯨꯃꯥꯏꯅ ꯆꯤꯡꯉꯒ ꯂꯧ ꯎꯈ꯭ꯔꯒ ꯂꯩꯔꯗꯤ ꯃꯣꯏꯁꯦ ꯀꯂꯛꯂꯛ ꯉꯒꯅꯦꯕ ꯑꯩꯈꯣꯏꯒꯤꯁꯨ ꯄꯤꯌꯣ ꯒꯔꯤꯒꯔꯥ ꯑꯗꯨꯃꯥꯏꯅ ꯍꯥꯏꯔꯛꯀꯅꯦꯕ
ꯎꯝ
ꯑꯗꯨꯃꯥꯏꯅ ꯄꯤꯌꯣ ꯍꯣꯏꯅꯦ ꯄꯤꯌꯣ ꯑꯗꯨꯃꯥꯏꯅ ꯍꯥꯏꯔꯄ ꯀꯥꯟꯗ ꯅꯣꯏ ꯄꯩꯁꯥ ꯆꯥꯔꯖ ꯇꯧꯗꯣꯏꯕ
ꯎꯝ ꯃꯤꯅ ꯄꯤꯌꯨ ꯍꯥꯏꯔꯒ ꯄꯩꯁꯥ ꯄꯤꯌꯨ ꯍꯥꯏꯥꯟꯅꯗꯤ ꯌꯥꯅꯔꯣꯏꯗ
ꯑꯦ ꯌꯥꯗ꯭ꯔꯗꯤ ꯑꯗꯨꯃꯥꯏꯅ ꯄꯤꯌꯦ ꯏꯗꯣꯔꯤꯅ
ꯎꯝ
ꯑꯗꯨꯃꯥꯏꯅ ꯇꯧꯗꯣꯏꯅꯦ
ꯎꯝ
ꯅꯣꯏ ꯑꯦ ꯅꯣꯏ ꯅ ꯑꯩꯈꯣꯏ ꯁꯦꯝꯁꯦ ꯍꯥꯏ ꯍꯥꯏꯕ ꯀꯥꯟꯗ ꯄꯩꯁꯥ ꯄꯨꯊꯣꯛꯑꯣ ꯍꯥꯏꯕ ꯀꯥꯟꯗ ꯌꯥꯗ꯭ꯔꯒꯖꯤꯛ ꯍꯧꯖꯤꯛꯇꯤ ꯀꯔꯤꯒꯤ ꯂꯧꯕ꯭ꯔꯥ ꯀꯔꯤ ꯀꯔꯤꯒꯤ ꯅꯤꯕ꯭ꯔꯥ ꯑꯗꯨꯃꯥꯏꯅ ꯍꯥꯏꯗꯣꯏꯅꯦ ꯑꯣ
ꯗꯥꯏꯂꯣꯛ ꯉꯥꯛꯇꯅꯦꯍꯦ ꯁꯤꯗꯤ ꯁꯦꯡꯕꯒꯤꯦ ꯍꯥꯏꯕ ꯀꯥꯟꯗꯗꯤ ꯃꯤꯁꯤꯡꯉꯝꯗꯕꯅꯤꯗ
ꯀꯔꯤꯗ ꯂꯣꯀꯛꯇꯅꯦꯗꯤ
ꯑꯗꯨꯃꯥꯏꯅ ꯍꯥꯏꯕ ꯋꯥꯅꯤ ꯍꯣꯔꯦꯟ ꯑ ꯊꯦꯡꯕꯒꯤ ꯃꯇꯥꯡ ꯂꯥꯛꯄꯥꯟꯗ ꯃꯤꯕꯨ ꯄꯩꯁꯥ ꯊꯧꯕ ꯍꯩꯔꯣꯏ ꯍꯥꯏꯕꯅꯦ ꯑꯦ ꯂꯎꯋꯣ ꯂꯎꯋꯣ ꯇꯧꯑꯣ ꯇꯧꯑꯣ ꯍꯅ ꯁꯨꯃꯥꯏꯅ ꯈꯨꯝꯅꯉꯥꯏꯅꯤ ꯍꯥꯏꯕ
ꯀꯔꯤꯒꯤ ꯄꯩꯁꯥ ꯊꯥꯎꯗꯔ꯭ꯤꯕꯥ ꯑꯁ
ꯏꯁ
ꯍꯧꯖꯤꯛꯇꯤ ꯄꯩꯁꯥ ꯄꯤꯗ꯭ꯔꯗꯤ ꯑꯩꯈꯣꯏꯗ ꯐꯤ ꯐ꯭ꯔꯤꯗ ꯄꯤꯔꯣꯏ ꯀ꯭ꯔꯤꯀꯔꯥ ꯑꯗꯨꯃꯥꯏꯅ ꯂꯣꯏꯔꯦ
ꯎꯝ ꯑꯗꯨꯃꯥꯏꯅ ꯍꯥꯏꯕ